ꯒꯨꯠ ꯃꯣꯔꯅꯤꯡ
ꯒꯨꯠ ꯃꯣꯔꯅꯤꯡ
ꯎꯝ ꯍꯧꯒꯂꯕꯣ
ꯍꯧꯒꯂꯦꯅ ꯀꯨꯏꯔꯦꯗ ꯀꯥꯏ ꯂꯩ ꯍꯧꯖꯤꯛ
ꯑꯣ ꯑꯩꯁ ꯌꯥꯍꯧꯒ ꯊꯤ ꯉꯕꯩ ꯋꯥꯅꯤꯅꯦ
ꯋꯥꯅꯦ ꯋꯥꯅꯦ
ꯉꯁꯥꯏ ꯕꯣꯜ ꯌꯦꯡꯗ꯭ꯔꯣ ꯑꯍꯤꯡꯗꯨꯕꯣ
ꯑ ꯌꯦꯡꯗꯦ ꯉꯁꯤꯗꯤ ꯉꯔꯥꯡꯗꯤ
ꯑꯩꯁ ꯀꯩꯗꯧꯔꯕ ꯑꯣ ꯑꯣ ꯉꯁꯥꯏ ꯊꯕꯛꯀ ꯆꯠꯂꯨꯕ꯭ꯔꯣ
ꯊꯕꯛꯁꯦ ꯅꯥꯏꯠ ꯁꯤꯐ ꯆꯠꯂꯨꯕ ꯑꯩꯁꯦ ꯑꯗꯨꯗꯤ ꯋꯥꯕ
ꯑꯣ ꯍꯣꯏꯅꯦ ꯑꯗꯨꯗꯤ ꯑꯁ ꯋꯥꯔꯝꯃꯅꯤ ꯑꯗꯨꯗꯤ ꯍꯣꯏ ꯑꯗꯨ ꯍꯜꯂꯛ ꯑꯗꯨꯗꯤ ꯍꯜꯂꯛꯑꯀꯥꯟꯗꯗꯤ ꯉꯁꯥꯏꯒꯤ ꯄꯣꯞ ꯇꯥꯔꯅꯤꯅꯦ
ꯃꯥ
ꯑꯣ ꯕꯣꯜ ꯃꯤꯁ ꯑꯣꯏꯒꯔꯥ
ꯑꯣꯏꯈ꯭ꯔꯦ ꯑꯃꯨꯛ ꯌꯦꯡ ꯇꯥꯕꯅꯦ ꯉꯁꯤ ꯑꯥꯔꯖꯦꯟꯇꯤꯅꯥꯒꯤꯗꯨꯗ
ꯑꯥ ꯑꯗꯨꯗꯩꯅ ꯑꯗꯨꯗꯩꯅ ꯉꯁꯥꯏ ꯉꯥꯏꯔ ꯄꯨ ꯌꯦꯡꯊꯣꯛꯑꯅꯤ ꯑꯗꯨꯗꯤ
ꯌꯦꯡꯊꯣꯛꯑꯅꯤ ꯉꯁꯤꯗꯤ ꯁꯨꯇꯤꯁꯨ ꯐꯨꯜꯂ ꯂꯩꯔꯕꯅꯤꯅ
ꯑ ꯉꯁꯤꯗꯤ ꯃꯦꯁꯁꯨ ꯈꯔ ꯇꯧꯗꯣꯔꯤꯌꯦ
ꯇꯧꯗꯨꯔꯤ
ꯎꯝ ꯅꯍꯥꯟꯈꯩ ꯑꯥꯔꯖꯦꯟꯇꯤꯅꯥꯅ ꯉꯁꯥꯏꯒꯤ ꯀꯩ ꯍꯥꯏꯅꯤ ꯈꯔ ꯌꯦꯠꯅꯕꯣꯏ ꯈꯣꯠꯅꯕꯣꯏ ꯇꯧꯔꯒ ꯈꯖꯤꯛ ꯈꯖꯤꯛ ꯉꯝꯕ ꯂꯥꯛꯄ ꯗꯣ ꯍꯣꯔꯦꯟ ꯑꯃꯨꯛ ꯍꯤꯡꯒ ꯊꯦꯡꯅꯕꯗ ꯍꯤꯡꯅ ꯇꯧꯗꯣꯔꯤꯕ꯭ꯔꯥ
ꯃꯤ ꯋꯥ ꯃꯥꯏꯁ ꯑꯃꯔ ꯅꯥꯛꯆꯔꯗꯣ
ꯃꯥ ꯃꯤꯋꯥ ꯃꯩꯁꯥꯃꯛꯇ ꯂꯥꯛꯆꯕꯗꯣ ꯍꯣꯔꯦꯟ ꯑꯃꯨꯛ ꯍꯦꯟꯅ ꯃꯤꯋꯥ ꯃꯤꯋꯥ ꯆꯥꯗꯣꯔꯦꯕ
ꯍꯣꯏ ꯇꯥꯗꯣꯏꯅꯤ ꯍꯣꯏ ꯄꯣꯛ ꯍꯧꯧꯔꯦꯒꯥꯡ ꯄꯣꯛ ꯀꯥꯔꯦ ꯉꯥꯡ ꯇꯧꯗꯣꯏꯅꯦꯕ ꯃꯣꯏꯁꯦ
ꯃꯥꯅꯦ ꯃꯥꯅꯦ ꯇꯧꯗꯅꯤ ꯃꯣꯏ ꯌꯥꯝ ꯂꯥꯏꯕꯛ ꯊꯤꯕꯅꯤ ꯃꯣꯏꯁꯦ
ꯋꯥꯟ ꯑꯗꯣ ꯀꯔꯤꯝ ꯈꯟꯗꯦꯗ ꯃꯣꯏꯁꯦ ꯃꯣꯏ ꯀꯥꯔꯁꯨ ꯄꯣꯔꯠ ꯆꯞ ꯃꯥꯟꯅꯩꯗꯅ ꯃꯥ ꯃꯣꯏ ꯑꯅꯤ ꯂꯩꯍꯧꯔꯦ ꯑꯃꯈꯛꯇ ꯉꯥꯏꯍꯧꯔꯦ ꯑꯩꯈꯣꯏꯅ ꯌꯥꯝ ꯄꯥꯝꯃꯛꯄꯗꯗꯤ ꯃꯣꯏꯒꯤ ꯑꯔꯣꯏꯕꯁꯤꯗ ꯃꯣꯔ ꯄꯨꯡꯆꯥꯎ ꯁꯥꯎꯖꯜꯂꯦ
ꯃꯥꯅ ꯆꯨꯝꯃꯤ ꯃꯣꯏꯅ ꯀꯥꯏꯗꯒꯤ ꯑꯁ ꯑꯃꯅꯕꯨ ꯀꯥꯔꯗꯤ ꯌꯥꯔꯦꯗꯣ ꯑꯩꯈꯣꯏꯒꯤꯗꯤ ꯃꯔꯝꯗꯤ ꯑꯩꯈꯣꯏꯅ ꯁꯥꯅꯔꯨꯕꯗꯨ ꯅꯠꯇꯕꯗꯨ ꯅꯠꯇ꯭ꯔꯥ
ꯃꯤ ꯂꯝꯗꯨꯗ ꯑꯩꯈꯣꯏꯅ ꯏꯁ ꯑꯩꯈꯣꯏ ꯁ꯭ꯋꯥꯏꯗ ꯄꯩꯁꯥꯒ ꯊꯟ
ꯑꯦ ꯏ ꯌꯥꯝ ꯇꯧꯒꯅꯤ ꯌꯥꯝ ꯇꯧꯒꯅꯤ ꯍꯣꯏ ꯆꯥꯠ
ꯇꯧꯄꯥꯏ ꯃꯣꯟ ꯍꯥꯟ ꯎꯝ ꯑꯃ ꯕ꯭ꯔꯥꯖꯤꯜꯒ ꯖꯄꯥꯟꯒ ꯂꯩꯕ ꯅꯨꯃꯤꯠꯇꯣ
ꯑ
ꯀꯨꯏꯗꯦ ꯈꯔꯗꯤ ꯀꯨꯏꯔꯦꯗꯅꯀꯣ
ꯑꯥ ꯀꯣꯏꯔꯦ ꯀꯣꯏꯔꯦ
ꯑꯗꯨꯗ ꯑꯩꯈꯣꯏ ꯕꯥ ꯏꯕꯥꯅꯤꯁꯦ ꯄꯩꯁꯥ ꯊꯟꯅꯅꯁꯦ ꯑꯩꯈꯣꯏ ꯕꯥꯅ ꯃꯥꯅ ꯖꯄꯥꯟꯗ ꯖꯄꯥꯟꯅ ꯀꯥꯅꯤꯁꯤꯅꯦꯕ ꯑꯩ ꯑꯩꯅ ꯁꯨꯛꯀ ꯀꯥꯏꯔ‌ꯣꯏ ꯕ꯭ꯔꯥꯖꯤꯜꯅ ꯀꯥꯅꯤ ꯁꯤꯅꯦꯕ ꯃꯔꯩꯁꯦ ꯑꯗꯨꯏ ꯄꯩꯁꯥ ꯊꯥꯟꯅꯁꯤꯅꯦ ꯍꯥꯏꯕ ꯑꯩꯅ ꯈ‌ꯣꯏ ꯕꯥꯗ ꯂꯨꯄꯥ ꯆꯧꯉꯥ ꯆꯧꯉꯥ ꯊꯥꯅꯁꯤꯌꯦ ꯑꯗꯨ ꯂꯨꯄꯥ ꯆꯧꯉꯥꯥꯁꯦ ꯄꯣꯊꯣꯛꯑ ꯊꯥ ꯑꯍꯥꯟꯕꯗ ꯖꯄꯥꯟꯅ ꯒꯣꯜꯁ‌ꯦ ꯆꯟꯈꯠ ꯍꯧꯈꯤꯕꯁꯦ ꯑꯩꯁꯦ ꯃꯤꯍꯨꯟ ꯁꯥꯎꯟꯁ‌ꯦ ꯁꯨꯗ꯭ꯔꯦꯅꯦ
ꯑꯁ ꯑꯁ ꯑꯣ ꯑꯍꯥꯥꯟꯕ ꯖꯥꯄꯥꯟꯅ ꯆꯟꯒꯈꯤꯕꯅꯦ ꯗꯨꯒꯤ
ꯑ ꯍꯣꯏ ꯍꯣꯏ ꯍꯣꯏ ꯑꯗꯨꯒ ꯂꯣꯏꯔꯛꯄꯩꯁꯤ ꯕ꯭ꯔꯥꯖꯤꯜꯅ ꯊ꯭ꯔꯤ ꯋꯥꯟꯗ ꯀꯥꯈꯤꯗꯅ ꯂꯣꯏꯔꯛꯄꯗ ꯒꯣꯜ ꯑꯍꯨ ꯑꯅꯤꯔꯛ ꯑꯍꯨꯝꯂꯛ ꯆꯜꯂꯒ
ꯑꯥ ꯑꯩꯁ ꯑꯣ ꯊꯧꯕꯤꯔ ꯅꯣꯡꯉꯥꯟꯕ ꯊꯧꯕꯤ ꯅꯨꯃꯤꯠ ꯇꯥꯔ ꯊꯧꯕꯤ ꯑꯋꯨ ꯈꯨꯗꯤꯡ ꯊꯧꯕꯤꯗꯣ
ꯊꯧꯔꯒ ꯎꯄꯥꯏ ꯂꯩꯇꯗꯅ ꯄꯤꯔ‌ꯦꯛ
ꯑꯣ ꯂꯨꯄꯥ ꯀꯌꯥ ꯊꯥꯅꯩꯕ ꯑꯣ ꯑꯩꯁ ꯌꯥꯏ ꯀꯩꯅꯣ ꯑꯦꯁ ꯃꯩ ꯆꯠꯂ‌ꯦ ꯀꯩꯅ‌ꯣ ꯑꯗꯨꯗꯤ ꯂꯨꯄꯥ ꯆꯧꯉꯥ ꯂꯨꯄꯥ ꯆꯧꯉꯥ ꯂꯧꯊꯣꯛꯄꯅ‌ꯦꯕ ꯕꯥꯕꯥꯗꯩ ꯑꯃꯨꯛ ꯇꯧꯒꯗꯝꯅꯤ ꯇꯧꯒꯗꯝꯅꯤ ꯇꯧꯒꯗꯝꯅꯤ ꯀꯩꯅꯣꯗꯗꯤ ꯗꯦꯁꯤꯐꯇꯗꯤ ꯗ‌ꯦ ꯗꯦ ꯇꯥꯏꯝꯗꯗꯤ ꯀꯩꯅꯣ ꯇꯧꯗ꯭ꯔꯣ ꯕꯣꯜ ꯀꯥꯎꯕꯒꯨꯝꯕ ꯆꯠꯇ꯭ꯔꯣ
ꯆꯠꯇꯦꯗ ꯑꯩ ꯀꯩ ꯍꯥꯏ ꯏꯁꯥ ꯆꯥꯎꯈꯠꯇꯅ ꯌꯥꯗ꯭ꯔꯦ ꯍꯧꯖꯤꯛ
ꯑꯣ ꯑꯗꯨꯗꯤ ꯑꯁ ꯑꯗꯨꯗꯤ ꯈꯔ ꯀꯩꯅꯣ ꯇꯧꯒꯗꯝꯅꯤꯅ‌ꯦ ꯈꯔ ꯆꯦꯟꯊꯣꯛ ꯈꯣꯠꯇꯣꯛ ꯇꯧꯒꯗꯝꯅꯤꯅ‌ꯦ
ꯃꯥꯅꯦ ꯑꯩꯁꯨ ꯋꯥꯥꯛꯀꯤꯡ ꯆꯠ ꯍꯧꯒꯦ ꯇꯧꯅ‌ꯦ ꯏꯊꯟꯗ ꯑꯩ ꯁꯥꯏꯗ ꯑꯩ ꯏꯃꯥꯟꯅꯕꯁ‌ꯦ ꯂꯩꯇꯕ ꯄꯥꯛꯅ ꯑꯗꯨꯗ ꯑꯩ ꯏꯊꯟ ꯆꯠꯄꯁꯨ ꯁꯨꯝ ꯂꯩꯗꯅ ꯕꯤꯠ ꯂꯩꯇꯕ ꯋꯥꯔꯤꯒ ꯁꯥꯟꯅꯔ ꯋꯥꯥꯛꯀꯤꯡ ꯆꯥꯎꯅ ꯆꯠꯈ꯭ꯔꯗꯤ ꯉꯝꯃꯦꯕꯀꯣ
ꯑꯥ
ꯏꯊꯟꯗ ꯂꯩꯕꯅꯤꯅ
ꯇꯧꯒꯗꯕꯅꯦ ꯗꯨꯗꯤ ꯑꯩ ꯑꯩꯅ ꯃꯊꯪ ꯑꯩ ꯀꯩꯅꯣꯗ ꯂꯥꯛꯀꯅꯦꯕ ꯅꯣꯏ ꯑꯗꯥꯏꯗ ꯂꯥꯛꯀꯅꯦꯕꯀꯣ ꯑꯩ ꯃꯇꯝ ꯈꯔ ꯂꯩꯕꯒꯤ ꯑꯥ ꯀꯩꯅꯣꯗ ꯅꯣꯏꯒꯤ ꯑꯃ ꯅꯣꯏꯗ ꯈꯔ ꯆꯠꯂꯒ ꯖꯤꯝ ꯑꯃ ꯂꯩꯕꯗꯣ ꯈꯪꯕ꯭ꯔꯥ
ꯃꯃꯤꯡ ꯀꯩ ꯀꯧꯒ‌ꯦ
ꯃꯃꯤꯡꯗ‌ꯣ ꯄꯥꯟꯊꯣꯏꯕꯤ ꯖꯤꯝ ꯍꯥꯏꯕꯔ ꯀꯩꯅꯣ ꯍꯥꯏꯕꯅꯦ
ꯈꯪꯗ‌ꯦ
ꯑꯣ ꯑꯗꯨꯗ ꯑꯃ ꯂꯩꯕꯅꯦ ꯄꯥꯟꯊꯣꯏꯕꯤ ꯖꯤꯝ ꯑꯅꯀꯣ ꯍꯣꯏ ꯅꯣꯏ ꯀꯩꯅꯣ ꯇꯧꯕꯩ ꯑꯣꯏꯔꯝꯒꯅꯤ ꯑ ꯏꯇꯥꯎꯅ ꯉꯁꯥꯏꯒꯤ ꯁꯨꯝ ꯊꯣꯛꯇꯕꯗꯣ
ꯑꯧ ꯍꯣꯏ
ꯄꯥꯟꯊꯣꯏꯕꯤ ꯍꯥꯏꯅ ꯑꯃ ꯂꯩꯕꯅꯦꯕꯀꯣ ꯑꯗꯨꯏ ꯃꯅꯥꯛꯇ ꯉꯁꯥꯏꯒꯤ ꯑꯩ ꯃꯇꯝ ꯈꯔ ꯔꯦꯟ ꯔ‌ꯦꯟꯇ ꯂꯩꯅꯦꯕ
ꯑꯥ
ꯑꯗꯨꯒ ꯑꯗꯨꯀꯥꯟꯗ ꯌꯥꯏ ꯑꯗꯨꯀꯥꯟꯗ ꯉꯁꯥꯏꯒꯤ ꯋꯥꯛꯀꯤꯡ ꯈꯔ ꯆ‌ꯦꯟꯕ ꯌꯥꯏ
ꯑꯗꯨ ꯑꯗꯨꯝ ꯐꯔꯦ ꯕꯔꯣꯗꯤ ꯆꯍꯤ ꯀꯌꯥꯃꯨꯛ ꯁꯨꯕꯤꯔꯒꯦ
ꯑꯩꯗꯤ ꯍꯧꯖꯤꯛ ꯆꯍꯤ ꯀꯨꯟꯃꯥꯊꯣꯏ ꯁꯨꯕꯗ ꯉꯥꯏꯔꯤꯌꯦ ꯏꯇꯥꯎꯒꯤꯗꯤ
ꯑꯣ ꯑꯩꯅ ꯇ꯭ꯋꯦꯟꯇꯤ ꯊ꯭ꯔꯤ ꯁꯤꯗ ꯁꯨꯕ ꯑꯃꯅꯤ ꯈꯠꯇꯅꯤꯗ
ꯃꯥꯅꯦ ꯃꯥꯅꯦ ꯃꯥꯅꯦ ꯆꯍꯤ ꯑꯅꯤ ꯑꯃꯅꯤ ꯈꯛꯅ‌ꯦ ꯆꯍꯤ ꯑꯃꯅꯤ ꯍꯜꯂ‌ꯦ ꯏꯇꯥꯎꯅ ꯎꯝ ꯑꯗꯣ ꯉꯁꯥꯏꯒꯤ ꯂꯩꯗꯅ ꯑꯩꯈꯣꯏ ꯑꯗꯨꯝ ꯉꯁꯥꯏ ꯄꯨꯜꯂ ꯈꯣꯠꯂꯒ ꯀꯣꯏꯕ ꯆꯠꯄ ꯈꯣꯠꯄ ꯀꯣ
ꯃꯥꯟ
ꯑꯗꯒꯤ ꯉꯁꯥꯏꯒꯤ ꯋꯥꯀꯤꯡ ꯆꯦꯟꯊꯣꯛꯄ ꯈꯣꯠꯇꯣꯛꯄ
ꯃꯥꯟ
ꯂꯩꯗꯅ
ꯑꯩ ꯃꯇꯝꯖ‌ꯦ ꯏꯁꯥꯗ ꯃꯇꯝ ꯄꯤꯕꯁ ꯁꯨꯡꯁꯪ ꯁꯪꯗꯕꯅꯦꯕ ꯑꯗꯒꯤ ꯑꯩ ꯇ꯭ꯔꯦꯅꯤꯡꯕꯨ ꯆꯠꯀꯗ꯭ꯔꯥ ꯑꯗꯩ ꯀꯣꯂꯦꯖꯀꯤꯕꯨ ꯆꯠ ꯁꯦꯠꯇ ꯇꯧꯕꯗ ꯃꯊꯣꯛꯝ ꯈꯪꯗꯕꯅꯦꯕ ꯍꯧꯖꯤꯛꯇꯩꯁꯦ
ꯑꯣ ꯃꯣꯏ ꯑꯣꯏꯅ ꯇꯥꯏꯝ ꯃꯦꯟꯇꯦꯟ ꯇꯧꯕꯁꯨ ꯌꯥꯝ ꯋꯥꯕꯅꯤꯅꯦ
ꯋꯥꯏꯗꯤ
ꯎꯝ ꯀꯃꯥꯏꯅ ꯇꯥꯏꯝ ꯃꯦꯟꯇꯦꯟ ꯇꯧꯗꯣꯏꯅꯣ ꯈꯟꯕꯗꯕ ꯍꯥꯏꯗꯤ ꯊꯕꯛꯁꯦ ꯍꯥꯏꯗꯤ ꯌꯥꯝꯅ ꯂꯩꯁꯜꯂꯛꯄꯗꯣ
ꯍꯣꯏ
ꯑꯗꯣ ꯑꯃꯕꯨ ꯑꯃꯗ ꯃꯥꯏ ꯍꯟꯖꯤꯟꯒꯗ꯭ꯔꯥ ꯑꯃꯗ ꯃꯥꯏ ꯍꯟꯖꯤꯟꯒꯗ꯭ꯔꯥ ꯀꯣꯛꯁ ꯉꯛꯥꯎꯕꯤꯅꯦꯕ ꯅꯠꯇ꯭ꯔꯥ
ꯃꯥꯅꯤ
ꯎꯝ ꯑꯗꯨ ꯉꯁꯥꯏꯒꯤ ꯄꯨꯝꯅꯃꯛꯇꯣ ꯀꯥꯎꯊꯣꯛꯑꯒ ꯍꯥꯏꯇꯥꯔꯦꯀꯣ ꯑꯗꯨꯁꯨ ꯇꯧꯕ ꯑꯗꯒꯤ ꯑꯗꯨꯁꯨ ꯁꯣꯏꯗꯅꯕ ꯑꯗꯨꯝ ꯉꯁꯥꯏꯒꯤ ꯁꯤꯟꯕ ꯍꯥꯏꯇꯥꯔꯦ ꯑꯗꯨꯒ ꯉꯥꯏ ꯉꯁꯥꯏꯒꯤ ꯍꯛꯆꯥꯡ ꯁꯥꯖꯦꯟꯒꯨꯝꯕ ꯑꯗꯒꯤꯗꯤ ꯂꯩꯗꯅ ꯑꯗꯒꯤ ꯑꯩꯈꯣꯏ ꯅꯣꯡ ꯐꯥꯗꯣꯛ ꯁ꯭ꯋꯤꯝꯃꯤꯡ ꯄꯨꯜꯗ ꯍꯞꯇꯥ ꯑꯃꯗ ꯄꯨꯜꯗ ꯑꯅꯤꯔꯛ ꯀꯨꯝꯕ ꯆꯠꯂꯒ ꯏꯔꯣꯏ ꯆꯧꯕꯕ ꯏꯔꯣꯏꯕ ꯍꯥꯏꯕ꯭ꯔꯣ
ꯏꯔꯣꯏꯕꯁꯨ ꯍꯩꯇꯦ ꯇꯧꯔꯤꯁꯦ ꯑꯩꯁꯦ ꯇꯝꯅ ꯍꯟꯗꯛ ꯃꯤꯡ ꯆꯟꯕꯒꯤ ꯐꯣꯝ ꯀꯩꯀꯥꯕꯨꯗꯤ ꯂꯣꯏ ꯂꯧꯔꯛꯑꯅꯦꯕꯀꯣ ꯃꯥꯒꯤꯕꯨꯗꯤ ꯈꯥꯏꯗꯣꯛꯑꯒꯦꯅ ꯑꯩ ꯁꯤꯟꯗꯣꯛꯑꯒ ꯑꯗꯣ ꯈꯪꯗ꯭ꯔꯤ ꯑꯩꯁꯦ ꯊꯕꯛꯁꯦ ꯊꯕꯛꯁꯦ ꯑꯍꯨꯝ ꯊꯣꯛꯅ ꯆꯠꯄꯁꯤꯗꯅꯦ ꯑꯩꯅ ꯀꯩꯅꯣ ꯇꯧꯕ ꯉꯝꯗ꯭ꯔꯤꯁꯦ
ꯑꯣ ꯍꯣꯏꯅꯦ ꯑꯗꯨꯗꯤ ꯀꯩ ꯃꯇꯝꯗꯣ
ꯑ ꯑꯌꯨꯛꯀꯤ ꯄꯨꯡ ꯇꯔꯦꯠ ꯁ꯭ꯋꯥꯏꯗꯩꯅ ꯄꯨꯡ ꯃꯥꯄꯜ ꯇꯔꯥ ꯁ꯭ꯋꯥꯏꯐꯧꯁꯨ ꯇ꯭ꯔꯦꯅꯤꯡ ꯑꯃ ꯆꯠꯂꯨꯔꯅꯤ
ꯎꯝ
ꯇꯨꯔꯤꯖꯝꯒꯤ ꯂꯣꯏꯕꯨꯗꯤ ꯂꯣꯏꯔꯕꯅꯦꯕ ꯑꯩꯁꯦ ꯑꯩꯅ ꯇ꯭ꯔꯦꯅꯔ ꯑꯣꯏꯔꯤꯅꯦꯕꯀꯣ
ꯑꯣ
ꯑꯗꯒꯤ ꯑꯩ ꯃꯊꯪꯗ ꯑꯃꯨꯛ ꯍꯜꯂꯛꯑꯒ ꯑꯃꯨꯛ ꯑꯩꯒꯤ ꯇꯝꯕꯒꯤ ꯑꯃꯨꯛ ꯆꯠꯂꯒ ꯀꯩꯅꯣꯒꯤ ꯇꯨꯔꯤꯖꯝꯒꯤ ꯇꯝꯁꯨ ꯇꯝꯅ ꯇꯅꯅꯤꯡ ꯇ꯭ꯔꯦꯅꯔꯁꯨ ꯑꯣꯏꯕꯅꯦꯕꯩꯅ
ꯑꯣ ꯌꯥꯏ ꯌꯥꯏ ꯌꯥꯏ ꯌꯥꯏ ꯇꯨꯔꯤꯖꯝꯒꯤ ꯑꯣ ꯑꯩꯒꯤ ꯏꯃꯥꯟꯅꯕꯤ ꯁꯨ ꯂꯩꯅꯦ ꯃꯥꯁꯨ ꯇꯨꯔꯤꯖꯝ ꯇꯧꯕꯅꯤꯅꯦ
ꯑꯩꯗꯤ ꯑꯩꯗꯤ ꯗꯥꯏꯔꯦꯛꯇꯣꯔꯦꯠꯇ ꯂꯩꯕꯅꯦ ꯑꯩꯅ ꯑꯗꯨꯒꯤ ꯀꯅꯤꯗ
ꯌꯥꯏ ꯌꯥꯏ ꯌꯥꯏ ꯌꯥꯏ ꯇꯧꯒꯗꯕ ꯇꯧꯒꯗꯕꯅꯤ ꯍꯣꯠꯅꯒꯗꯕꯅꯤ ꯉꯁꯥꯏꯒꯤ ꯎꯝ ꯉꯁꯥꯏꯒꯤ ꯑꯩꯈꯣꯏꯒꯤ ꯑꯩꯗꯤ ꯍꯧꯖꯤꯛ ꯀꯩꯅꯣ ꯇꯧꯔꯤꯌꯦ ꯂꯧꯁꯤꯡ ꯉꯁꯥꯏꯒꯤ ꯌꯦꯡꯉꯌꯦ ꯂꯧ ꯀꯨꯝꯕ ꯑ ꯂꯧ ꯀꯨꯝꯕ ꯑꯗꯒꯤꯗꯤ ꯂꯧ ꯌꯦꯡꯁꯤꯟꯕ ꯑꯗꯣ ꯉꯁꯥꯏꯒꯤ ꯂꯩꯗꯅ ꯍꯤꯡꯗꯕꯗꯤ ꯌꯥꯗꯕꯅꯤꯅꯀꯣ
ꯍꯣꯏ ꯃꯥꯅꯦ
ꯑꯗ ꯑꯗꯨꯅ ꯉꯁꯥꯏꯒꯤ ꯁꯨꯕ ꯅꯣꯝꯕ ꯀꯟꯅ ꯍꯣꯠꯅꯔꯒ ꯉꯁꯥꯏ ꯑꯗꯨꯅ ꯏꯟꯀꯝ ꯑꯣꯏꯖꯔꯤꯕꯅꯦꯕ ꯑꯗꯨꯣꯡꯃꯨꯡꯒꯤ ꯄꯨꯅꯦꯕ ꯑꯗꯨ ꯍꯧ ꯇꯤ ꯑꯃꯣ ꯃꯅꯥ ꯃꯁꯤꯡ ꯊꯥꯕ ꯑꯃ ꯑꯃ ꯇꯧꯕꯁꯤꯁꯨ ꯉꯁꯥꯏꯒꯤ ꯌꯥꯝꯅ ꯃꯔꯨ ꯑꯣꯏꯔꯦꯗꯣ
ꯑꯥ ꯑꯗꯨꯅ ꯉꯝꯖꯕ ꯈꯔ ꯍꯥꯏꯗꯤ ꯂꯩꯗꯅ ꯏꯪꯈꯣꯜꯁꯤꯗ ꯍꯥꯏꯇꯥꯔꯦꯀꯣ ꯄꯨꯡꯕ ꯎꯝ ꯑꯗꯨꯃꯥꯏꯅ ꯇꯧꯔꯤꯌꯦ ꯑꯗꯩ ꯑ ꯉꯁꯥꯏꯒꯤ ꯄꯣꯠꯆꯩ ꯊꯥꯕ ꯈꯣꯠꯄ ꯀꯩꯅꯣ ꯇꯧꯕ ꯄꯣꯠꯆꯩ ꯊꯥꯕ ꯈꯣꯠꯄ ꯍꯩꯕ꯭ꯔꯣ
ꯄꯣꯠ ꯆꯩꯩ ꯊꯥꯕ ꯍꯥꯏꯁꯦ ꯍꯩꯇꯦꯗ
ꯍꯩꯇꯦ ꯑꯁ ꯑꯩꯈꯣꯏꯔꯣꯝꯗ ꯂꯥꯛꯑ ꯇꯧꯁꯤꯅꯦ ꯑꯗꯨꯗꯤ ꯉꯁꯥꯏꯒꯤ ꯑꯩꯒ ꯉꯁꯥꯏ ꯈꯪꯔꯕ ꯃꯇꯨꯡꯗ ꯀꯣ
ꯑꯥ
ꯑꯗꯩ ꯃꯇꯝ ꯈꯔ ꯄꯨꯜꯂ ꯃꯇꯨꯡꯗ ꯉꯁꯥꯏꯒꯤ ꯂꯩꯗꯅ
ꯂꯩ ꯑꯥ
ꯑꯥ ꯑꯗꯣ ꯉꯁꯥꯏ ꯑꯩꯅ ꯑꯗꯨ ꯅꯣꯏ ꯑꯗꯨꯋꯥꯏꯗ ꯂꯩꯔꯝꯃ ꯃꯇꯨꯡꯗꯣ ꯑꯗꯨꯗ ꯅꯣꯡ ꯐꯥꯠꯇꯣꯛ ꯂꯥꯛꯃꯤꯟꯅꯩ ꯌꯥꯏꯗꯅ
ꯌꯥꯏ ꯌꯥꯏ
ꯁꯣꯝ ꯅꯥꯀꯟꯗ ꯂꯥꯛꯑꯒ ꯉꯁꯥꯏꯒꯤ ꯀꯃꯥꯏ ꯀꯃꯥꯏ ꯇꯧꯕꯅꯣ ꯍꯥꯏꯕꯗꯣ
ꯎꯝ
ꯑꯗ ꯑꯩꯅ ꯑꯗꯨꯝ ꯉꯁꯥꯏ ꯅꯉꯣꯟꯗ ꯇꯥꯛꯒ ꯑꯗꯨ ꯕꯣꯠꯇꯣ ꯇꯥꯛꯑ ꯑꯗꯨꯝ ꯈꯪꯉꯤꯗ
ꯃꯥ
ꯑꯗꯣ ꯀꯃꯥꯏ ꯀꯃꯥꯏꯅ ꯇꯧꯕꯅꯣ ꯃꯥꯒꯤ ꯄ꯭ꯔꯣꯁꯦꯁꯁꯤꯡ ꯑꯗꯒꯤꯗꯤ ꯑꯁꯪ ꯑꯃꯥꯟ ꯂꯩꯗꯅ ꯑꯁ ꯅꯨꯡꯉꯥꯏꯕꯅꯦꯍꯦ ꯑꯁꯪ ꯃꯃꯥꯟꯒꯥꯏꯁꯦ ꯌꯦꯡꯕ
ꯅꯨꯡꯉꯥꯏ ꯑꯩꯀꯣꯗꯣ ꯁꯤꯗꯗꯤ ꯂꯩꯇ꯭ꯔꯦꯗ ꯌꯨꯝ ꯌꯨꯝꯁꯤꯡꯁꯤꯅ ꯀ ꯀꯩ ꯏꯟꯅꯔꯒꯁꯨ ꯂꯩꯌꯦꯗꯣ ꯁꯨ ꯃꯥꯡꯁꯤꯂꯒ ꯋꯥꯔ ꯉꯛ ꯇꯧꯕ ꯂꯩꯗꯣꯏꯅ ꯀꯣ ꯑꯗꯨꯒꯨꯝꯕꯁꯨ ꯇꯧꯅꯤꯡꯉꯥꯏ ꯂꯩꯇ꯭ꯔꯦ ꯐꯔꯛꯅꯦ
ꯃꯥꯅꯦ ꯃꯥꯅꯦ ꯃꯥꯅꯦ
ꯑꯩꯁꯤꯦ ꯁꯨꯛ ꯃꯄꯥꯟ ꯁꯨ ꯊꯣꯛ ꯊꯣꯛꯇꯕꯩ ꯆꯥꯡꯗꯤ ꯅꯣꯡꯃ ꯄꯣꯠ ꯂꯩꯕ ꯊꯣꯛꯄ ꯍꯥꯏꯇꯥꯔꯦ ꯗꯨꯀꯥꯟꯗ ꯑꯃ ꯑꯈꯣꯏ ꯑꯍꯨꯝ ꯃꯃꯥꯒ
ꯑꯥ
ꯀꯩꯅꯣ ꯇꯧ ꯑꯗꯨꯗ ꯅꯆꯥꯅꯨꯄꯥꯁꯤꯗꯤ ꯀꯥꯏ ꯂꯩꯈ꯭ꯔꯦ ꯅꯍꯥꯟꯒꯩ ꯀꯥꯏꯂꯩꯔꯨꯔꯦꯑꯩꯁꯦ ꯎꯕꯗꯨꯗ
ꯑꯣ ꯁꯨꯡꯎ ꯎꯗꯕꯗꯨꯗ
ꯍꯣꯏ
ꯍꯣꯏꯅꯦ ꯉꯁꯥꯏꯒꯤ ꯂꯩꯀꯥꯏ ꯑꯃꯗ ꯄꯨꯟ ꯂꯩꯃꯤꯟꯅꯔꯒ ꯁꯛ ꯁꯨꯡꯉꯨꯗꯗꯤ ꯑꯗꯨꯝ ꯍꯥꯡꯉꯛꯇꯥꯕꯅꯤ ꯀꯥꯏ ꯂꯩꯔꯨꯒꯦꯅ
ꯃꯥ
ꯑꯔꯦ ꯀꯩꯝ ꯈꯜꯗ ꯑꯩꯈꯣꯏꯦꯛ ꯄꯨꯜꯂꯒ ꯉꯁꯥꯏꯒꯤ ꯑꯗꯨꯝ ꯂꯩꯗꯅ ꯃꯇꯝ ꯐ꯭ꯔꯤ ꯇꯥꯏꯝꯗ ꯍꯥꯏꯇꯥꯔꯦꯀꯣ ꯊꯕꯛ ꯆꯠꯄ ꯃꯇꯝꯗꯨꯗꯤ ꯊꯕꯛꯇꯣꯗ ꯃꯥꯏꯍꯟꯁꯤꯟ ꯇꯥꯔꯦ
ꯇꯤꯟꯅꯔꯤ ꯏꯃꯥꯟꯅꯕ ꯑꯇꯣꯞꯄꯁꯨ ꯇꯤꯟꯅꯔꯝꯕꯈꯩꯁꯦ ꯂꯥꯞꯊꯣꯛꯄꯁꯦ ꯊꯕꯛꯁꯤꯗꯅꯦꯕꯀꯣ ꯂꯣꯏ ꯂꯥꯞꯊꯣꯛꯅꯈ꯭ꯔꯤꯁꯦ
ꯃꯥꯅꯦ ꯃꯥꯅꯦ ꯃꯥꯅꯦ ꯊꯕꯛꯁꯤꯅꯅꯦ ꯉꯁꯥꯏꯒꯤ ꯎꯝ
ꯑꯗꯨꯗ ꯊꯕꯛ ꯇꯥꯁꯤ ꯃꯣꯏꯅ ꯅꯣꯡꯃꯜꯗ ꯄꯨꯟꯁꯦ ꯍꯥꯏꯕꯗꯁꯨ ꯁꯨꯇꯤ ꯂꯧꯕꯗ ꯌꯥꯔꯛꯇꯕꯒꯨꯝꯕ ꯑꯗꯒꯤ ꯃꯤ ꯃꯈꯥꯗ ꯊꯕꯛ ꯇꯧꯔꯝꯅꯤꯅ ꯑꯩ ꯏꯁꯥꯒꯤ ꯅꯥꯠꯇꯅꯤꯅ ꯇꯥꯏꯌꯦꯕ ꯌꯥꯝꯅ ꯑꯩ ꯑꯗꯨꯝ ꯂꯥꯞꯊꯣꯛꯅꯔꯛꯄꯅꯦ ꯇꯤꯟꯅꯁ ꯀꯔꯤꯁꯦ
ꯆꯃꯦ ꯆꯨꯝꯃꯦ ꯆꯃꯦ ꯆꯨꯝꯃꯦ ꯉꯁꯥꯏ ꯌꯥꯕ ꯅꯠꯇꯦꯕ ꯑꯗꯨ ꯄꯣꯠꯇꯣ ꯉꯁꯥꯏꯒꯤ ꯔꯦꯁꯄꯣꯟꯁꯤꯕꯤꯂꯤꯇꯤ ꯍꯥꯏꯕ ꯑꯃ ꯂꯩꯕꯅꯤꯅ ꯀꯣ ꯍꯌꯦꯡ ꯄꯨꯟꯁꯤ ꯆꯨꯞꯄꯒꯤ ꯀꯥꯎ ꯍꯧꯖꯤꯛ ꯍꯥꯏꯕ ꯅꯠꯇꯕ ꯑꯩꯒꯤ ꯏꯇꯥꯎꯁꯤꯡ ꯑꯩꯒꯤ ꯃꯔꯨꯞꯁꯤꯡꯗꯨꯗꯤ ꯀꯥꯎꯕ ꯌꯥꯕ ꯅꯠꯇꯦ ꯅꯠꯇ꯭ꯔꯥ
ꯃꯥꯅꯦ ꯃꯥ
ꯑꯗꯨꯅ ꯉꯁꯥꯏꯒꯤ ꯃꯇꯝ ꯑꯃꯗꯗꯤ ꯏꯆꯤꯟ ꯏꯅꯥꯎꯗꯩꯗꯤ ꯃꯔꯨꯞꯅ ꯍꯦꯟꯅ ꯂꯨꯏ ꯍꯥꯏꯕ ꯑꯃꯁꯨ ꯂꯥꯛꯏꯕꯅꯦꯕ ꯅꯠꯇ꯭ꯔꯥ ꯑꯗꯨꯅ ꯉꯁꯥꯏꯒꯤ ꯃꯣꯏꯁꯨ ꯀꯥꯎ ꯄꯨꯊꯣꯛꯄ ꯌꯥꯗꯦ ꯑꯗꯒꯤ ꯊꯕꯛꯁꯨ ꯁꯣꯏꯕ ꯌꯥꯗꯦ ꯅꯠꯇ꯭ꯔꯅꯦ ꯑꯗꯣ ꯑꯩꯈꯣꯏ ꯑꯗꯨꯝ ꯑꯩꯈꯣꯏ ꯃꯁꯦꯟ ꯋꯥꯈꯜ ꯇꯥꯟꯅꯒꯗꯕꯅꯦꯕ ꯁꯨꯃꯥꯏꯅ ꯇꯧꯁꯤ ꯁꯨꯃꯥꯏꯅ ꯇꯧꯁꯦꯅ ꯇꯥꯟꯅꯔꯒ
ꯑꯩꯒꯤꯗꯤ ꯇꯤꯟꯅꯕꯁꯦ ꯇꯤꯟꯅꯕꯁꯦ ꯑꯩꯅ ꯁ꯭ꯀꯨꯜ ꯀꯥꯏꯔꯤꯀꯥꯟꯗ ꯌꯥꯝ ꯃꯤꯁꯦ ꯁꯝꯅ ꯑꯩꯈꯣꯏꯒꯤ ꯑꯩꯁꯦ ꯀꯩꯅꯣꯗ ꯇꯝꯃꯛꯑꯝꯃꯦꯕ ꯑꯁꯤꯒꯤ ꯁꯉꯥꯏꯄ꯭ꯔꯧꯒꯤꯗ ꯂꯤꯐꯦꯠ ꯍꯥꯏꯅ ꯑꯃ ꯂꯩꯕꯗꯣ ꯃꯩ ꯊꯥꯈꯤꯕ ꯑꯇ ꯈꯪꯕ꯭ꯔꯥ ꯂꯥꯟꯗ
ꯑ
ꯑꯗꯨꯗꯤ ꯃꯩ ꯊꯥꯈꯤꯕ ꯁꯨꯜ ꯑꯩꯁꯦ ꯀ꯭ꯂꯥꯁ ꯑꯩꯠ ꯐꯥꯎ ꯇꯝꯃꯛꯑꯃꯦꯕꯀꯣ ꯑꯗꯨꯗ ꯑꯗꯨꯒꯤ ꯈꯤꯇꯪꯁꯤꯗ ꯑꯩꯈꯣꯏꯒꯤ ꯑ ꯃꯥꯕꯣꯛꯀꯤ ꯍꯥꯏꯇꯥꯔꯦ ꯃꯣꯏ ꯁ꯭ꯀꯨꯜ ꯂꯤꯡꯈꯠꯂꯦꯅ ꯑꯩꯁꯤꯦ ꯇꯝꯃꯨ ꯂꯥꯎꯑꯣꯅ ꯃꯣꯏꯒꯤꯗ ꯇꯝꯈꯤꯕ ꯍꯥꯏꯇꯥꯔꯦ ꯃꯣꯏꯅ ꯑꯩꯗꯤ ꯃꯤꯁꯤ ꯌꯥꯝ ꯌꯥꯝ ꯑꯃ ꯂꯧꯔꯛꯇꯗꯅ ꯍꯣꯏ ꯍꯔꯥꯎ ꯍꯔꯥꯎ ꯇꯝꯈ꯭ꯔꯦ ꯑꯩꯈꯣꯏ ꯀ꯭ꯂꯥꯁ ꯇꯦꯟ ꯊꯥꯛꯄꯁꯦ ꯃꯤ ꯃꯔꯤꯗ ꯃꯉꯥꯗ ꯑꯗꯨꯝ ꯊꯥꯔꯛꯕꯀꯣ ꯑꯗꯨꯅ ꯅꯨꯄꯤ ꯉꯇ ꯇꯠꯅꯕ ꯑꯣꯏꯈꯤꯕ ꯑꯩꯁꯦ ꯑꯩꯁꯦ ꯇꯤꯟꯅꯈꯤꯕꯁꯦ ꯑꯗꯨꯒ ꯅꯨꯄꯥꯅ ꯑꯝꯇꯪ ꯏꯃꯥꯟꯅꯕꯁꯤ ꯍꯥꯏꯗꯤ ꯏꯃꯥꯟꯅꯕ ꯇꯤꯟꯅꯅꯕꯁꯨ ꯌꯥꯝꯅ ꯂꯩꯈꯤꯗꯕ ꯍꯥꯏꯗꯤ ꯇꯔꯦ ꯍꯥꯏꯗꯤ ꯑꯗꯨꯗ ꯑꯋꯥꯕꯅꯤ ꯏꯃꯥꯟꯅꯕ ꯂꯩꯇꯕ ꯀꯥꯏ
ꯏꯃꯥꯟꯅꯦ ꯏꯃꯥꯟꯅꯕ ꯂꯩꯇꯕ ꯍꯥꯏꯁꯦ ꯑꯋꯥꯕꯅꯤ ꯃꯥ ꯑꯩꯁꯨ ꯀꯩꯅꯣ ꯇꯧꯋꯦ ꯇꯤꯟꯅꯕꯁꯦ ꯑꯩꯁꯨꯅꯦꯕ꯭ꯔꯣ ꯃꯥꯟꯅꯩꯑꯕ ꯑꯗꯨꯝ ꯈꯖꯤꯛ ꯈꯖꯤꯛ ꯑꯩꯁꯨ ꯑꯗꯨꯝ ꯑꯩꯁꯨ ꯀꯩ ꯍꯥꯏꯅꯤ ꯇꯤꯟꯅꯕꯁꯤꯅ ꯄꯥꯛ ꯄꯥꯛ ꯇꯤꯟꯅꯗꯦꯕ ꯅꯨꯄꯤꯒꯨꯝꯕꯁꯦ ꯈꯔ ꯇꯤꯟꯅꯕ ꯅꯨꯡꯉꯥꯏꯌꯦ ꯍꯥꯏꯇꯥꯔꯦ
ꯃꯥꯅꯦ
ꯍꯥꯏꯕꯗꯤ ꯉꯁꯥꯏꯒꯤ ꯋꯥꯈꯟꯗꯣ ꯑꯩꯈꯣꯏꯅ ꯃꯣꯏꯅ ꯑꯃꯨꯛ ꯈꯪꯕꯤꯕꯗꯣ ꯑꯩꯈꯣꯏꯒꯤ ꯑꯋꯥꯕ ꯑꯗꯒꯤꯗꯤ ꯑꯩꯈꯣꯏꯅ ꯑꯄꯥꯝꯕ ꯂꯩꯗꯅ ꯑꯩꯈꯣꯏꯒꯤ
ꯎꯝ
ꯊꯕꯛ ꯑꯃ ꯇꯧꯕꯗ ꯈꯣꯠꯄꯗ ꯑꯦ ꯁꯨꯃꯥꯏꯅ ꯇꯧꯃꯤꯟꯅꯁꯤ ꯈꯣꯠꯁꯤ ꯀꯥꯏꯅ ꯃꯣꯏꯅ ꯋꯥꯈꯟ ꯇꯥꯕꯤꯕꯗꯣ
ꯐꯩꯌꯦ ꯃꯣꯏꯅ ꯍꯦꯟꯅ ꯈꯪꯉꯦ ꯍꯣꯏ ꯍꯣꯏ ꯃꯥ
ꯑꯗꯨ ꯑꯗꯨꯃꯥꯏꯅ ꯇꯧꯔꯒ ꯉꯁꯥꯏꯒꯤ ꯅꯨꯡꯉꯥꯏ ꯍꯥꯏꯇꯥꯔꯦ ꯃꯣꯏꯒ ꯄꯨꯜꯂꯛꯄꯗ ꯌꯥꯝꯅ
ꯑ ꯍꯣꯏ ꯀꯧꯕꯗꯤ ꯀꯧꯅꯕꯀꯣ ꯌꯥꯝ ꯇꯤꯟꯅꯕ ꯄꯣꯁ ꯑꯣꯏꯅ ꯇꯤꯟꯅꯕꯁꯤꯅ ꯐꯩꯗꯅꯀꯣ ꯏꯃꯥꯟꯅꯕ ꯑꯣꯏꯔꯁꯨ ꯀꯧꯕꯗꯤ ꯂꯣꯏ ꯀꯧꯅꯩꯑꯕ ꯑꯩꯒꯤ ꯀꯩꯅꯣ ꯇꯧꯔꯤꯁꯤꯗꯩꯁꯦ ꯏꯊꯛ ꯊꯣꯡꯕ ꯑꯣꯏꯔꯣ ꯏꯊꯛ ꯊꯣꯡꯕ ꯏꯈꯥ ꯊꯥꯕ ꯑꯣꯏꯔꯣ ꯑꯩ ꯇꯤꯟꯅꯩꯌꯦꯕꯀꯣ ꯇꯤꯟꯅꯕꯗꯤ ꯑꯗꯣ ꯀ꯭ꯂꯣꯁ ꯑꯣꯏꯕ ꯍꯥꯏꯕ ꯑꯃ ꯂꯩ ꯃꯥ ꯑꯗꯨ ꯑꯗꯨꯝꯗꯤ ꯁꯨꯂꯩ ꯂꯩꯇ꯭ꯔꯕꯅꯦ ꯑꯩꯁꯦ
ꯑꯣ ꯃꯥꯅꯦ ꯑꯁ ꯈꯪꯗꯦꯗ ꯄꯨꯟꯁꯤꯁꯦ ꯃꯈꯟ ꯃꯈꯟꯅꯤꯗ ꯅꯠꯇ꯭ꯔꯅ ꯃꯤꯑꯣꯏꯕꯁꯦ
ꯎꯝ ꯃꯥ
ꯎ ꯇꯣꯉꯥꯟ ꯇꯣꯉꯥꯟꯕ ꯑꯩꯈꯣꯏꯒꯤ ꯉꯁꯥꯏꯒꯤ ꯏꯃꯨꯡꯗꯒꯤ ꯂꯥꯛꯄꯅꯤ ꯅꯠꯇ꯭ꯔꯥ ꯇꯣꯉꯥꯟ ꯇꯣꯉꯥꯟꯕ ꯂꯩꯀꯥꯏꯗꯒꯤ ꯂꯥꯛꯄꯅꯤ ꯑꯗꯨꯅ
ꯃꯥꯅꯦ
ꯁꯝꯇꯥꯏꯝꯁ ꯑꯩꯈꯣꯏꯒꯤ ꯅ ꯀ ꯀ ꯍꯥꯏꯅꯤ ꯋꯥꯈꯜ ꯃꯥꯟꯅꯕ ꯈꯔ ꯌꯥꯎ ꯋꯥꯈꯜ ꯃꯥꯟꯅꯗꯕ ꯈꯔ ꯌꯥꯎ ꯅꯠꯇ꯭ꯔꯣ ꯆꯤꯟꯖꯥꯛ ꯇꯧꯕ ꯑꯣꯏꯔꯁꯨ ꯍꯥ ꯆꯥꯕ ꯉꯁꯥꯏꯒꯤ ꯃꯥꯟꯅꯕ ꯆꯥꯕꯗ ꯃꯥꯟꯅꯕ ꯈꯔ ꯌꯥꯎ ꯃꯥꯟꯅꯗꯕ ꯈꯔ ꯌꯥꯎ ꯀꯥꯡꯒꯨꯝꯅ
ꯕ꯭ꯔꯣꯗꯤ ꯅꯤꯁꯥ ꯄꯨꯁꯥ ꯆꯥꯕ꯭ꯔꯣ ꯆꯥꯗꯕ꯭ꯔꯣ
ꯑꯩꯗꯤ ꯑꯝꯇ ꯇꯧꯗꯦ ꯃꯗꯨꯃꯗꯤ ꯊꯦꯡꯕ ꯌꯥꯗꯦ ꯃꯔꯝꯗꯤ ꯑꯩꯈꯣꯏꯗꯤ ꯂꯧꯃꯤꯅꯤꯤꯅꯀꯣ ꯎꯝ ꯑꯗꯣ ꯉꯁꯥꯏꯒꯤ ꯑꯗꯨꯝꯕ ꯇꯧꯕ ꯌꯥꯗꯦ ꯕ꯭ꯔꯣꯁ ꯇꯧꯔꯨꯅꯨ ꯑꯗꯨ ꯄꯣꯠꯇꯣ ꯐꯠꯇꯦ ꯎꯝ ꯇꯧꯕ ꯌꯥꯗꯦ ꯇꯧꯕ ꯌꯥꯗꯦ ꯑꯗꯨ ꯄꯣꯠꯇꯣ ꯉꯁꯥꯏꯒꯤ ꯌꯥꯝ ꯂꯥꯞꯅ ꯊꯝꯒꯗꯕꯅꯦꯕ
ꯃꯥꯅꯤ
ꯎꯝ ꯑꯗꯨꯅ ꯍꯧꯖꯤꯛꯐꯥꯎ ꯊꯦꯡꯉꯨꯗꯕ
ꯐꯩ ꯑꯗꯨ ꯐꯩ ꯒ꯭ꯌꯥꯟ ꯇꯥꯔꯤꯗꯣ ꯐꯩ ꯄ꯭ꯔꯣꯗꯛ ꯍꯧꯖꯤꯛꯁ ꯀꯣꯂꯦꯖ ꯇꯝꯕꯤꯔꯤꯕ꯭ꯔꯥ ꯊꯕꯛ ꯇꯧ ꯇꯧꯅ ꯀꯃꯥꯏꯅ ꯇꯧꯕꯅꯣ
ꯍꯧꯖꯤꯛꯁꯤ ꯀꯣꯂꯦꯖ ꯇꯧꯔꯤꯌꯦ ꯍꯧꯖꯤꯛ ꯑꯩ ꯑꯩ ꯐꯥꯔꯁ ꯁꯦꯃꯤꯁꯇꯔ ꯀꯥꯏꯔꯤꯅꯦ
ꯦꯚꯔꯁꯦ ꯇꯥꯗ꯭ꯔꯦ
ꯥ ꯇꯥꯔꯕꯔꯕ꯭ꯔꯣ ꯇꯥꯔꯕ꯭ꯔꯣ ꯑꯣ ꯑꯩ ꯍꯧꯖꯤꯛ ꯐꯥꯔꯁ ꯁꯦꯃꯤꯁꯇꯔ ꯀꯥꯔꯤꯌꯦ ꯀꯩꯅꯣꯗ ꯑꯩꯈꯣꯏꯒꯤ ꯈꯥ